ꯍꯜꯂꯣ ꯇꯥꯕ꯭ꯔꯣ ꯇꯥꯕ꯭ꯔꯣ ꯀꯔꯤꯅꯣ ꯌꯥꯝ ꯊꯦꯡꯉꯦ ꯄꯥꯏꯈꯠꯄꯗꯣ ꯌꯥꯝ ꯊꯦꯡꯉꯦ ꯍꯥꯏꯕ ꯍꯣ ꯅꯪ ꯄꯥꯏꯈꯠꯄꯗꯣ
ꯌꯥꯗꯕꯗꯣ ꯌꯥꯕꯗꯨ
ꯀꯔꯤꯒꯤ ꯌꯥꯗꯕ
ꯈꯪꯗꯦ ꯅꯃꯁꯨ ꯊꯣꯛꯇꯕꯗꯨꯕꯨ
ꯑꯩ ꯉꯁꯥꯏ ꯍꯥꯏꯕꯗꯣ
ꯀꯔꯤꯅꯣ
ꯅꯨꯡꯁꯤꯠ ꯅꯨꯡꯁꯤꯠ ꯍꯤꯗꯥꯛ ꯍꯥꯏꯕꯗꯨ
ꯍꯣꯏ
ꯃꯅꯥ ꯑꯗꯨ ꯊꯥꯕꯅꯦꯕ ꯑꯩ ꯑꯩ ꯅꯍꯥꯟ ꯂꯩꯐꯝꯗꯣ
ꯎꯝ
ꯑꯗꯨ ꯀꯩꯅꯣ ꯀꯩꯅꯣ ꯊꯣꯛꯂꯒ ꯃꯥꯗꯣ ꯍꯤꯡ ꯍꯤꯡꯅꯤꯉꯥꯏ ꯒꯤ ꯀꯩꯅꯣ ꯀꯔꯤ ꯍꯥꯏꯕ꯭ꯔꯥ ꯃꯥꯒꯤ ꯃꯅꯥꯗꯨꯗꯤ ꯀ꯭ꯔꯤꯟ ꯑꯣꯏꯅ ꯊꯣꯛꯄꯅꯦꯕꯀꯣ ꯑꯗꯨꯒ ꯑꯃꯨꯛ ꯁꯤꯈꯤꯕ ꯑꯃꯨꯛ ꯁꯤꯈꯤꯕ ꯑꯗꯨꯒ ꯀꯩꯅꯣꯗꯣ ꯁꯥ ꯃꯔꯣꯏꯗꯣ
ꯎꯝ
ꯑꯗꯨꯁꯨ ꯀꯩꯅꯣ ꯊꯥꯕꯅꯦꯕ ꯑꯅꯤ ꯑꯅꯤ ꯑꯅꯤꯔ ꯑꯅꯤꯔꯛ ꯍꯧꯔꯒ ꯑꯃꯨꯛ ꯑꯃ ꯁꯤꯈ꯭ꯔꯦ ꯑꯃ ꯑꯃꯗꯨꯗꯤ ꯀꯩꯅꯣ ꯍꯤꯡ ꯍꯤꯡ ꯍꯤꯡꯂꯝꯕꯅꯦ ꯑꯗꯣ ꯑꯩ ꯁꯤꯗ ꯄꯨꯔꯛꯇꯔꯦ
ꯏꯁꯤꯡ ꯏꯁꯤꯡ ꯏꯁꯤꯡ ꯍꯞꯇꯕꯩ ꯑꯣꯏꯔꯝꯅꯤꯗꯅ
ꯏꯁꯤꯡ ꯌꯥꯝ ꯍꯥꯞꯄꯦ ꯑꯩꯗꯣ ꯏꯁꯤꯡ ꯍꯥꯞꯄꯦ ꯑꯗꯨ ꯑꯣꯏꯔꯁꯨ ꯃꯐꯝꯗꯣ ꯆꯅꯗꯕꯒꯤ ꯑꯣꯏꯔꯝꯒꯅꯦꯕ ꯁꯥꯕꯒꯤꯀꯣ ꯇꯤꯟꯒꯤ ꯀꯩꯅꯣ ꯖꯤꯡꯅ ꯈꯥꯛꯄꯅꯤꯅ ꯉꯥꯁꯤꯁꯨ ꯀꯩꯅꯣ ꯇꯧꯕꯒꯤ ꯑꯣꯏꯔꯝꯅꯤ ꯁꯤꯕꯗꯣ ꯑꯗꯨ ꯑꯩ ꯍꯌꯦꯟ ꯑꯁꯤꯗꯗꯤ ꯊꯥꯒꯅꯤ ꯐꯗꯤꯒꯣꯝꯒꯨꯝꯕ ꯀꯔꯤ ꯅꯄꯥꯛꯄꯤ ꯍꯥꯏꯕ꯭ꯔꯥ
ꯎꯝ
ꯑꯗꯨꯁꯨ ꯊꯥꯑꯒꯦ ꯑꯗꯨꯒ ꯀꯩꯅꯣꯗꯣ ꯂꯦꯛꯇꯁꯇꯨ
ꯀꯩ
ꯂꯦꯛꯇꯁ ꯍꯥꯏꯕꯗꯣ
ꯍꯣꯏ ꯍꯣꯏ
ꯑꯗꯨꯁꯨ ꯊꯥꯒꯦ ꯇꯧꯕ ꯑꯗꯨ ꯂꯩꯄꯥꯛꯇꯨꯗꯤ ꯃꯈꯥ ꯃꯈꯥꯗ ꯂꯧꯅꯤꯡꯉꯥꯏ ꯑꯣꯏꯔꯝꯅꯤ ꯑ ꯑꯗꯨ ꯂꯩꯕꯥꯛꯇꯗꯤ ꯃꯣꯠꯄ ꯃꯥꯜꯂꯦ ꯃꯣꯏꯒꯤ ꯀꯩꯅꯣꯗꯨ
ꯀꯔꯤ ꯂꯩꯕꯥꯛ ꯃꯣꯠꯄ ꯍꯥꯏꯔꯤ ꯀꯔꯤꯅꯣ ꯀꯃꯥꯏꯅ ꯃꯣꯠꯄ꯭ꯔꯣ
ꯈꯪꯗꯦ ꯑꯁ ꯌꯥꯝ ꯀꯩꯅꯣ ꯃꯆꯨꯗꯣ ꯌꯥꯝ ꯃꯣꯠꯄꯒꯤ ꯅꯜꯂꯥ ꯍꯥꯏꯗꯤ ꯃꯆꯨ ꯊꯣꯛꯄꯗꯨ
ꯑꯪ
ꯑꯗꯨ ꯑꯣꯏꯔꯝꯒꯅꯦꯕꯣ ꯇꯜꯂꯦꯕ
ꯂꯩꯕꯛꯇꯤ ꯃꯨꯕꯗꯨꯅ ꯐꯩꯩꯅ
ꯑꯗꯨ ꯑꯣꯏꯔꯁꯨ ꯀꯩꯅꯣꯗꯣ ꯂꯧꯊꯣꯛꯅꯤꯉꯥꯏꯗꯣ ꯇꯜꯂ ꯑꯗꯨ ꯀꯠꯆꯩ ꯃꯣꯏꯒꯤ ꯂꯩꯕ ꯀꯩꯅꯣꯗꯣ ꯅꯂꯥꯒꯤ ꯃꯅꯥꯛꯇ ꯑꯣꯏꯔꯝꯒꯅꯦꯕ ꯑꯁ ꯃꯣꯏꯅ ꯂꯧꯗꯣ
ꯑꯩꯈꯣꯏꯗꯤ ꯀꯩꯅꯣ ꯑꯩꯈꯣꯏꯗꯁꯨ ꯀꯩꯅꯣ ꯊꯥꯏꯌꯦꯕ ꯀꯣꯕꯤꯒꯨꯝꯕ
ꯑꯥ
ꯑꯗꯨ ꯀꯩꯅꯣ ꯂꯩꯗꯨꯅ ꯒꯥꯔꯗꯦꯟꯅꯤꯡꯒꯤ ꯏꯁꯇꯦꯞ ꯏꯁꯇꯦꯞ ꯂꯩꯕꯗꯨ ꯑꯗꯨ ꯂꯧꯔꯒ ꯊꯥꯕꯅꯦꯕ
ꯎꯝ
ꯑꯗꯨꯗꯤ ꯊꯥꯕꯤꯔꯒ ꯀꯩꯅꯣ ꯑꯣꯛ ꯃꯊꯤꯒꯨꯝꯕ ꯌꯦꯟ ꯃꯊꯤꯒꯨꯝꯕꯗꯣ
ꯑꯥ
ꯑꯗꯨ ꯀꯣꯠꯂꯒ ꯑꯗꯨꯝ ꯍꯥꯞꯄꯅꯦ ꯌꯥꯝ ꯐꯩꯌꯦ ꯃꯣꯠꯄꯗꯨꯅ ꯐꯔꯍꯦꯅ
ꯎꯝ ꯁꯤꯒꯗꯤ ꯆꯜꯂꯦ
ꯀꯦꯃꯤꯀꯦꯜ ꯌꯥꯎꯕꯗꯤ ꯈꯪꯗ꯭ꯔꯦ ꯑꯗꯣ ꯀꯩꯅꯣ ꯑꯣꯔꯒꯥꯅꯤꯛꯀꯤ ꯁꯥ ꯉꯥ ꯂꯣꯕꯒꯤꯗꯤ ꯌꯥꯏꯗꯥ
ꯎꯝ
ꯕꯖꯥꯔꯒꯤ ꯀꯔꯤ ꯀꯔꯤꯅꯣ ꯂꯩꯔꯁꯦ ꯅꯨꯡꯉꯥꯏꯗꯧ ꯃꯥꯟꯗꯦ
ꯀꯅꯥ ꯀꯅꯥ ꯂꯩꯔꯤꯅꯣ
ꯃꯅ ꯀꯔꯦ
ꯇꯨꯝꯗꯣꯏꯔꯣ ꯉꯁꯤ ꯑꯗꯨꯗ
ꯇꯣꯡꯗ꯭ꯔꯗꯤ ꯀꯩꯅꯣ
ꯄꯨꯡ ꯀꯌꯥꯗ ꯇꯣꯡꯗꯣꯏꯕ
ꯈꯪꯗꯦ ꯍꯔꯔ ꯇꯣꯡꯃꯅꯤ
ꯅꯪꯒꯤ ꯭ꯔꯣꯃ
ꯈꯪꯗꯦ
ꯃ ꯃ ꯍꯦꯊ ꯊ
ꯑꯁ ꯌꯥꯝ ꯂꯥꯡꯉꯤꯗ
ꯇꯜꯂꯦꯒ
ꯀꯜꯂ
ꯑ
ꯉꯟꯅ ꯇꯨꯝꯃꯨ ꯅꯨꯡꯗꯥꯡꯗ ꯉꯟꯅ ꯇꯨꯝꯃꯒ ꯑꯌꯨꯛ ꯉꯟꯅ ꯑꯣꯏꯔꯕꯨ
ꯇꯔꯤ ꯍꯥꯏꯕ
ꯅꯨꯡꯗꯥꯡꯗꯅꯦ
ꯑꯥ
ꯉꯟꯅ ꯇꯨꯝꯃꯣ ꯑꯗꯨꯒ ꯉꯟꯅ ꯍꯧꯒꯂ꯭ꯔꯣ ꯍꯥꯏꯕꯅꯦ
ꯑ
ꯋꯥꯔ ꯋꯥꯔꯁꯨ ꯃꯣꯏꯅ ꯊꯦꯡ ꯊꯦꯡꯅ ꯇꯨꯝ ꯃꯔꯤ ꯍꯥꯏꯔꯣꯏꯕ
ꯀꯔꯤꯅꯣ ꯑꯁꯤ ꯍꯨꯏꯁꯤꯡꯁꯦ ꯇꯂꯦꯗ
ꯍꯨ ꯏꯂ ꯏꯕ꯭ꯔꯣ ꯍꯟꯗꯇ
ꯂꯩꯕ ꯃꯥꯜꯂꯦ ꯍꯧꯖꯤꯛ ꯈꯣꯡꯉꯤꯗꯨꯗꯤ ꯇꯥꯗ꯭ꯔꯣ
ꯇꯥꯏ ꯐꯖꯅ ꯇꯥꯏ ꯑꯗꯨꯒꯤꯅꯤ ꯌꯥꯝ ꯂꯥꯡꯉꯤ ꯍꯥꯏꯕꯗꯣ ꯑꯩ
ꯇꯜꯂꯦ ꯑꯩ ꯑꯍꯣꯡꯕ ꯇꯜꯂꯦ ꯑꯩ ꯑꯩꯈꯣꯏꯒꯤ ꯈꯣꯡꯒꯟꯕꯒꯤ ꯂꯩꯀꯥꯏꯗꯨꯗꯤ ꯂꯩꯅꯤꯡꯗꯦ ꯑꯩ ꯀꯔꯤꯅꯣ ꯈꯪꯗꯦ ꯇꯨꯝꯕ ꯃꯇꯝꯗꯁꯨ ꯃꯣꯏꯅ ꯍꯨꯏꯅ ꯀꯛꯄꯗꯣ
ꯎꯝ
ꯃꯍꯤꯅꯥꯗꯤ ꯑꯩ ꯑꯗꯨꯒ ꯍꯧꯗꯣꯡ ꯀꯛꯄꯗꯨꯁꯨ ꯀꯔꯤꯅ
ꯑꯩꯈꯣꯏꯔꯣꯝꯗꯁꯨ ꯌꯥꯝ ꯇꯧꯒꯜꯂꯦ ꯍꯟꯗꯛꯇꯤ ꯀꯌꯥ ꯇꯧꯗ꯭ꯔꯦ ꯅꯍꯥꯟꯗꯤ ꯍꯨꯏ ꯌꯥꯝꯕꯒꯤꯀꯣ ꯈꯨꯟ ꯃꯌꯥꯏꯗ ꯍꯨꯏ ꯑꯗꯨꯝ ꯀꯞꯄꯦ ꯎꯝ ꯅꯨꯡꯗꯥꯡꯗ ꯄꯨꯡ ꯑꯃ ꯑꯅꯤ ꯄꯨꯡ ꯕꯥꯔꯣ ꯑꯗꯨꯋꯥꯏꯔ ꯑꯗꯨꯝ ꯈꯞ__ ꯇꯥꯅꯤꯡꯗꯕꯅ
ꯑꯩ ꯌꯦꯡꯁꯦ ꯑꯗꯨꯝ ꯑꯌꯦꯡꯁꯦ ꯐ꯭ꯔꯤꯗ ꯑꯗꯨꯝ ꯂꯩꯗꯣꯏꯅꯦ ꯑꯌꯨꯛꯇꯒꯤ ꯄꯨꯡ ꯃꯔꯤ ꯐꯥꯎ ꯃꯔꯤ ꯃꯉꯥ ꯐꯥꯎ
ꯀꯔꯤꯒꯤꯅꯣꯕ
ꯁꯨꯇꯤꯅꯤꯗꯅ ꯀꯩꯅꯣ
ꯗꯨ ꯄꯨꯡ ꯃꯔꯤ ꯐꯥꯎ ꯍꯥꯏꯔꯤꯗꯨꯕꯨ
ꯍꯣꯏꯅꯦ
ꯄꯨꯡ ꯃꯉꯥꯗꯒꯗꯤ ꯀꯩꯗꯧꯗꯣꯏꯅꯣ ꯑꯃꯨꯛ
ꯆꯥꯛ ꯊꯣꯡꯔꯅꯤ ꯄꯨꯡ ꯃꯉꯥꯗꯗꯤ
ꯎꯝ ꯄꯨꯡ ꯃꯉꯥꯗ ꯁ꯭ꯀꯨꯜ ꯆꯠꯀꯗꯧꯕ ꯅꯪꯅ ꯍꯥꯏꯔꯤꯗꯨꯕꯨ
ꯎꯝ
ꯄꯨꯡ ꯃꯔꯤꯐꯥꯎ ꯁꯨꯇꯤꯅꯤ ꯍꯥꯏꯌꯦ
ꯄꯨꯡ ꯃꯉꯥ ꯍꯥꯏꯔꯤꯁꯦ ꯀꯩꯅꯣꯗꯨꯅꯦ ꯑꯌꯨꯛꯇꯣ ꯅꯠꯇꯦ
ꯍꯣꯏ ꯑꯗꯨꯅꯦ ꯒ꯭ꯌꯥꯟ ꯇꯥꯏꯌꯦ ꯑꯩ ꯅꯪ ꯍꯥꯏꯔꯤꯗꯣ ꯅꯪꯅꯦ
ꯑꯥ
ꯁꯨꯠ ꯄꯨꯡ ꯃꯔꯤ ꯐꯥꯎ ꯁꯨꯇꯤꯅꯦ ꯍꯥꯏꯕꯗꯨꯗ
ꯀꯔꯤ ꯀꯥꯏꯗ ꯆꯠꯅꯤꯡꯉꯥꯏ ꯂꯩꯕ꯭ꯔꯥ ꯍꯥꯏꯕꯅꯤꯗ ꯃꯤ ꯌꯥꯝꯕ꯭ꯔꯣ ꯍꯟꯗꯛꯇꯤ ꯐꯖꯅ ꯅꯛꯄ꯭ꯔꯣ
ꯅꯛ ꯑꯦ ꯍꯣꯏ ꯈꯣꯡꯅ ꯆꯠꯄ ꯌꯥꯔꯦ
ꯎꯝ ꯆꯠꯄ ꯍꯧꯔꯅꯤ ꯅꯪꯗꯤ
ꯍꯥꯎꯔꯥꯅꯤ ꯐꯖꯅ ꯍꯥꯎꯔꯅꯤ
ꯎꯝ
ꯏꯃꯥꯟꯅꯕꯤ ꯃꯗꯨꯒ ꯆꯠꯁꯦ ꯍꯥꯏꯅ ꯔꯦꯁꯇꯨꯔꯥꯟ ꯑꯃꯗ ꯆꯪꯁꯦ ꯏꯕꯥ ꯏꯕꯥꯅꯤꯒꯤ ꯌꯥꯝ ꯄꯥꯝꯕ ꯔꯦꯁꯇꯨꯔꯦꯟꯗ ꯑꯃꯨꯛꯀ ꯆꯪꯁꯤ ꯑꯗꯨꯒ ꯀꯩꯅꯣ ꯆꯤꯛꯀꯟ ꯂꯣꯂꯤꯄꯣꯞꯇ ꯆꯥꯁꯦ ꯍꯥꯏꯈꯤꯕꯅꯦ
ꯎꯝ
ꯀꯔꯤꯅꯣ ꯀꯜꯂꯛꯄ꯭ꯔꯣ ꯀꯂꯛ__ ꯄ꯭ꯔꯣ ꯅꯪꯅ ꯍꯧꯖꯤꯛ ꯍꯧꯖꯤꯛ ꯍꯨꯝ ꯍꯥꯏꯔꯤꯗꯣ ꯀꯜꯂꯛꯄ ꯃꯥꯜꯂꯦ ꯅꯪꯁꯦ
ꯀꯜꯂꯛꯇꯦ ꯀꯜꯂꯛꯇꯦ ꯀꯜꯂꯛꯇꯦ
ꯀꯂꯛꯄ ꯃꯥꯟ__
ꯑꯉꯥꯡ ꯑꯉꯥꯡ ꯃꯆꯥ ꯅꯪꯅ ꯀꯔꯤ ꯆꯤꯛꯀꯟ ꯂꯣꯂꯤꯄꯣꯞ ꯀꯥꯏꯅ
ꯀꯂꯛꯇꯦ ꯀꯂꯛꯇꯦ ꯑꯈꯣꯏ
ꯌꯦꯟꯁꯥ ꯌꯥꯝ ꯆꯥꯅꯤꯡꯕ ꯃꯥꯜꯂꯦ ꯅꯪꯗꯤ ꯔꯦꯝꯁꯥ ꯌꯥꯝ ꯆꯥꯔꯨꯅꯨ
ꯀꯔꯤꯅꯣ ꯌꯦꯟꯁꯥꯗꯨꯅ ꯈꯔ ꯂꯥꯏꯌꯦꯗꯅ ꯊꯣꯡꯕꯁꯨ
ꯂꯥꯏꯕꯗꯤ ꯂꯥꯏꯔꯦ ꯑꯗꯨ ꯑꯣꯏꯔꯁꯨ ꯀꯩꯅꯣ ꯇꯧꯗꯦꯅ ꯃꯣꯏ ꯑꯣꯔꯒꯥꯅꯤꯛ ꯑꯣꯏꯗꯕꯗꯨꯕꯨ ꯕꯣꯏꯂꯔ ꯑꯗꯨꯕꯨ
ꯑꯗꯨꯒ ꯁꯟ ꯁꯟꯁꯨ ꯀꯩꯅꯣꯁꯨ ꯑꯣꯛꯁꯨ ꯑꯣꯔꯒꯥꯅꯤꯛ ꯑꯣꯏꯕ꯭ꯔꯥꯅꯦ ꯍꯧꯖꯤꯛꯀꯥꯟꯗꯤ ꯑꯣꯏ ꯇꯕꯅꯦ ꯁꯤꯗ ꯌꯣꯟꯕꯁꯦ
ꯑꯣꯏꯗ꯭ꯔꯦ ꯑꯗꯨ ꯑꯣꯏꯔꯁꯨ ꯌꯦꯟꯗꯤ ꯑꯌꯥꯝꯕ ꯍꯤꯗꯥꯛ ꯌꯥꯝ ꯆꯥꯒꯜꯂꯤꯅ
ꯎꯝ ꯎꯝ ꯃꯔꯛ ꯃꯔꯛꯇꯅꯦ ꯆꯥꯕꯗꯣ ꯀꯩꯅꯣ ꯅꯨꯡꯇꯤꯒꯤ ꯆꯥ ꯆꯥꯗꯦ ꯍꯞꯇꯥꯒꯤꯁꯨ ꯆꯥꯗꯦ ꯀꯩꯅꯣ ꯃꯔꯛ ꯃꯔꯛꯇ ꯆꯥꯔꯒ ꯀꯔꯤꯅꯣ ꯑꯃ ꯑꯃ ꯑꯅꯤꯈꯛ ꯑꯣꯏꯔꯝꯒꯅꯤ ꯅꯪ ꯍꯧꯖꯤꯛ ꯍꯥꯏꯔꯤꯗꯣ ꯅꯪꯅ ꯍꯥꯏ ꯍꯥꯏꯕ ꯃꯇꯨꯗꯤ ꯑꯩꯁꯦ ꯅꯨꯡꯇꯤꯒꯤ ꯆꯥꯕ ꯃꯥꯜꯂꯦꯕ ꯅꯪꯅ ꯅꯪꯒꯤ ꯈꯨꯍꯥꯏꯗꯣ
ꯅꯠꯇꯦ ꯑꯗꯨꯒꯤ ꯅꯠꯇꯦ ꯐꯠꯇꯦ ꯍꯥꯏꯕ ꯋꯥꯅꯤ ꯀꯔꯤꯅꯣ ꯕꯣꯏꯂꯔꯗꯤ ꯀꯣꯏꯂꯔ ꯆꯥꯕꯗꯤ ꯀꯩꯅꯣ ꯈ꯭ꯋꯥꯡꯒꯨꯝꯕ ꯈꯣꯡꯈꯨꯠꯀꯨꯝꯕ ꯅꯥꯕꯖꯥꯇꯨ ꯗꯨ ꯌꯥꯝ ꯇꯧꯒꯜꯂꯦ ꯍꯥꯏꯕꯅꯦ
ꯑꯁ ꯑꯗꯨꯒꯤ ꯑꯣꯏꯔꯝꯃꯅꯤꯅꯦ ꯑꯩꯒꯤ ꯈꯣꯡ ꯅꯥꯕꯁꯦ
ꯎꯝ
ꯉꯁꯤ ꯑꯆꯥꯔ ꯆꯥꯄꯤꯕꯒꯤ ꯉꯁꯤ ꯑꯆꯥꯔ ꯆꯥꯕꯤꯕꯒꯤꯔ ꯈꯪꯗꯦꯅꯦ ꯈꯣꯡ ꯅꯥꯑꯦꯅꯦ ꯑꯩꯁꯦ
ꯁꯦꯡꯕ ꯍꯥꯏꯔꯒ ꯐꯥꯒꯤ ꯇꯧꯔ ꯂꯩꯌꯦꯅ
ꯍꯨꯝ ꯄꯨꯡ ꯇꯔꯥꯗꯤ ꯍꯦꯜꯂꯦ ꯍꯧꯖꯤꯛꯁꯦ
ꯄꯨꯡ ꯇꯥꯔꯥ ꯍꯦꯜꯂꯦ ꯀꯩꯗꯧꯔꯒꯦ
ꯀꯔꯤꯅꯣ
ꯑꯥ
ꯀꯔꯤꯅꯣ ꯄꯨꯡ ꯇꯔꯥ ꯍꯦꯜꯂꯦ ꯍꯥꯏꯕꯕꯨ
ꯑꯗꯨ ꯀꯩꯗꯧꯔꯒꯦ ꯄꯨꯡ ꯇꯔꯥ ꯍꯦꯂꯦꯅ
ꯀꯔꯤ ꯀꯔꯤ ꯅꯣꯛꯅꯤꯡꯕ ꯂꯩꯔꯒꯦꯕ ꯅꯪꯒꯤꯁꯦ ꯄꯨꯡ ꯇꯔꯥ ꯍꯦ ꯍꯦꯜꯂꯦ ꯍꯥꯏꯔꯒ ꯅꯣꯛꯂꯤꯁꯦ
ꯀꯩꯅꯣꯃ ꯀꯩꯅꯣꯃ ꯎꯔ ꯅꯣꯛ ꯅꯣꯛꯅꯤꯡꯕ
ꯎꯝ ꯐꯣꯟ ꯌꯦꯡꯕ꯭ꯔꯣ
ꯅꯪꯅ ꯍꯥꯏꯕꯗꯨ
ꯎꯝ
ꯑꯗꯨ ꯆꯥꯛ ꯆꯥꯅ ꯂꯩꯕ ꯑꯗꯨꯒꯤꯅꯤꯗ
ꯑꯣ ꯑꯣ ꯑꯣ ꯑꯣ ꯐꯣꯟ ꯌꯦꯡꯕ꯭ꯔꯣ ꯅꯪ ꯍꯧꯖꯤꯛ
ꯌꯦꯡꯗꯦꯍꯦ ꯅꯪꯅꯤ ꯌꯦꯡꯉꯤꯗꯨ
ꯚꯤꯗꯤꯑꯣ ꯑꯃꯨꯛ ꯌꯦꯡꯗꯣꯏꯔꯥ ꯇꯥꯔꯕꯣ ꯍꯣꯏ ꯚꯤꯗꯤꯑꯣ ꯃꯨꯛ ꯌꯦꯡꯗꯣꯏꯔꯕ
ꯌꯦꯉꯔꯣꯏꯗ ꯀꯔꯤꯅꯣ
ꯑꯁꯤ ꯑꯁꯤꯗ ꯅꯦꯠꯋꯥꯛ ꯈꯔ ꯅꯨꯡꯉꯥꯏꯕ ꯃꯥꯜꯂꯦ ꯑꯩꯒꯤꯁꯦ ꯐꯥꯏꯚ ꯖꯤ ꯑꯃꯨꯛ ꯑꯗꯨꯝ ꯐꯥꯌꯦ ꯑꯗꯨꯒ ꯑꯩꯒꯤ ꯗꯇꯥꯗꯨꯁꯨ ꯂꯣꯏꯈ꯭ꯔꯕꯅꯦꯕꯀꯣ
ꯎꯝ
ꯆꯠꯂꯤꯌꯦ
ꯑꯟꯂꯤꯃꯤꯇꯦꯠꯀꯤ ꯌꯥꯎ ꯑꯗꯨꯕꯨ ꯑꯟꯂꯤꯃꯤꯇꯦꯠꯀꯤ ꯔꯤꯆꯥꯔꯖ ꯍꯥꯞꯄꯩ ꯑꯣꯏꯔꯝꯅꯤ ꯀꯩꯅꯣ
ꯅꯠꯇꯦꯍꯦ ꯋꯥꯟ ꯄꯣꯏꯟ ꯐꯥꯏꯚ ꯈꯛꯇꯅꯦ
ꯋꯥꯟ ꯄꯣꯏꯟ ꯐꯥꯏꯚ ꯈꯛꯇ ꯑꯣꯏꯔꯁꯨ ꯑꯟꯂꯤꯃꯤꯇꯦꯠ ꯌꯥꯎꯕ ꯌꯥꯎ ꯂꯩꯅ
ꯈꯪꯗꯦ ꯑꯩ ꯑꯗꯨꯗꯤ ꯌꯦꯡꯕꯤꯗꯦ ꯅꯦꯠꯋꯥꯛ ꯅꯨꯡ
ꯑꯦꯁꯤꯗ
ꯑꯩ ꯃꯐꯝꯗꯁꯨꯅꯤ ꯋꯥꯠꯅꯉꯥꯏꯌꯦ ꯉꯁꯤꯗꯤ
ꯍꯔꯥꯎꯔꯤ ꯅꯨꯄꯥ ꯑꯃꯁꯨ ꯅꯦꯋꯥ ꯅꯨꯡꯉꯥꯏꯕꯒꯤ ꯑꯩꯒꯤ